ꯍꯜꯂꯣ
ꯇꯥꯕ꯭ꯔꫭ
ꯆꯠꯅꯤꯡꯗꯦꯕꯀꫭ ꯑꯣ ꯇꯥꯔꯦ ꯇꯥꯔꯦ
ꯀꯩꯗꯧꯔꯝꯃꯤꯅꯣ
ꯑꯁ ꯆꯥꯛꯆꯥ ꯇꫭꯛꯄꯒꯤ ꯍꯛꯆꯤꯛ ꯁꯨꯝ ꯂꯥꯡꯉꯝꯃꯤ ꯏꯌꯥꯝꯕꯗꯤ ꯀꯩꯗꯧꯔꯤꯒꯦ
ꯑꯁ ꯑꯩꯁꯨ ꯁꯨꯝ ꯌꯨꯝ ꯀꯨꯝꯃꯨꯕ
ꯑꫭ
ꯑꯗꯨꯒꯤ ꯋꯥꯗꯨꯅ ꯍꯜꯂꯛꯇꯅ ꯀꯣ ꯄꯣꯊꯥꯔꯤ
ꯆꯥꯛ ꯏꯁꯤꯡꯗꯤ ꯎꯟꯅꯔꯕꫭ ꯏꯌꯥꯝꯕꯗꯤ
ꯎꯅꯗ꯭ꯔꯤꯌꯦ ꯅꯪꯗꯤ ꯀꯩ ꯌꯦꯟꯖꯥꯡ ꯆꯥꯔꯕ
ꯑꯩꯗꯤ ꯉꯁꯤꯗꯤ ꯉꯥ ꯑꯣꯏꯅ ꯆꯥꯔꯦ꯫
ꯑꫭ ꯑꯍꯥꯎꯕꯒ ꯌꯥꯝ ꯆꯥꯊꯔꯤ ꯖꯥꯠꯅꯤꯅꯦ
ꯍꯥꯎꯇꯦꯗ ꯀꯥꯏꯗꯩ ꯅ ꯍꯣꯏ ꯑꯍꯥꯎꯕꯗꯤ ꯆꯥꯏ ꯑꯗꯨꯅꯤ ꯉꯁꯤꯗꯤ ꯆꯥꯔꯦ ꯅꯍꯥꯟꯈꯩꯗꯤ ꯑꯩꯈꯣꯏ ꯑꯩꯈꯣꯏꯔꯣꯝꯗ ꯂꯩꯇꯕ ꯑꯃ ꯌꯥꯎꯗꯅ ꯍꯋꯥꯏ ꯑꯗꯨꯝ ꯆꯥ ꯂꯩꯔꯨꯔꯝ
ꯍꫭ ꯌꯨꯝꯇ
ꯑꯪ
ꯀꯅꯥ ꯂꯩꯇꯒꯦ ꯍꯥꯏꯁꯦ
ꯑꯩꯈꯣꯏ ꯏꯅꯦ ꯑꯃ ꯂꯩꯇꯕ ꯑꯗꯨꯗꯨꯒꯤ
ꯎꯝ ꯀꯔꯤ ꯑꯣꯏꯅ ꯉꯝ ꯉꯝꯗꯗꯅ ꯂꯩꯒꯤꯗ꯭ꯔꯤꯅꯣ
ꯑꯣ ꯕꯤꯄꯤ ꯏꯁꯇ꯭ꯔꯣꯛꯅꯦ
ꯕꯤ ꯄꯤ ꯏꯁꯇ꯭ꯔꯣꯛ
ꯑꯥ
ꯑꯗꯨꯅꯤꯅꯦ ꯍꯧꯖꯤꯀꯥꯟ ꯑꯍꯟ ꯖꯤꯡꯖꯦ
ꯎꯝ
ꯅꯍꯥ ꯑꯣꯏꯔꯤꯉꯩꯗꯗꯤ ꯀꯩꯁꯨꯗꯤ ꯇꯧꯗꯕ ꯑꯍꯟ ꯑꯣꯏꯁꯜꯂꯛꯑꯒ ꯆꯍꯤ ꯍꯨꯝꯐꯨ ꯍꯨꯝꯗ꯭ꯔꯥ ꯁꯨꯔꯛꯄꯖꯦ ꯁꯤꯗꯅꯦ ꯕꯤꯄꯤ ꯏꯁꯇ꯭ꯔꯣꯛ ꯇꯧꯔꯒ ꯌꯥꯝꯅ ꯂꯩꯇꯕꯖꯦ ꯍꯦꯟꯒꯠꯅꯔꯦꯑꯦꯕ ꯑꯩꯈꯣꯏ ꯃꯅꯤꯄꯨꯔꯗ
ꯈꯣꯏꯅꯦꯗꯨꯗꯤ ꯆꯍꯤꯗꯣ ꯌꯥꯡꯈꯩ ꯈꯗꯛ ꯍꯣꯁꯄꯤꯇꯥꯜ ꯂꯩꯔꯤꯀꯥꯟꯗ ꯌꯥꯡꯈꯩ ꯁꯨꯗ ꯉꯥꯏꯔꯤꯅꯤ
ꯑꯗꯨꯅꯦ ꯑꯗꯨ ꯃꯌꯥꯖꯤꯅꯤ ꯀꯩꯒꯤꯅꯣꯗꯤ ꯅꯣꯏ ꯏꯅꯦꯗꯣ ꯍꯥꯟꯅ ꯀ꯭ꯌꯦꯝꯇ ꯍꯥꯏꯗꯤ ꯀ꯭ꯋꯥ ꯅꯨꯡ ꯀ‌꯭ꯌꯤꯝ ꯆꯥꯗꯕ꯭ꯔꯣ ꯆꯥꯕ꯭ꯔꯣ
ꯆꯥꯏ ꯆꯥꯏ
ꯎꯝ ꯑꯩꯅ ꯉꯍꯥꯟꯃꯨꯛ ꯗꯥꯛꯇꯔꯗ ꯅꯣꯡꯃ ꯆꯠꯂꯨꯕꯗꯅꯦ
ꯎꯝ
ꯗꯦꯟꯇꯦꯜꯒꯤ ꯆꯠꯂꯨꯕ ꯃꯇꯝ ꯗꯣꯛꯇꯔꯖꯤꯡꯅ ꯍꯥꯏꯔꯛꯏꯖꯦ ꯑꯩꯈꯣꯏꯒꯤ ꯂꯤꯀꯣꯇꯤꯟ ꯁꯤꯖꯤꯟꯅꯕ ꯀꯥꯡꯒꯨ ꯄꯥꯟ ꯄꯥꯟ ꯁꯤꯖꯤꯟꯅꯕ ꯗꯤ ꯆꯨꯔꯨꯞ ꯁꯤꯖꯤꯟ ꯆꯨꯔꯨꯞ ꯊꯛꯄ ꯀꯥꯡꯕꯒꯨꯖꯤꯡꯖꯦ ꯁꯤꯖꯦ ꯆꯍꯤ ꯈꯔ ꯀꯨꯏꯁꯜꯂꯛꯑꯀꯥꯟꯗ ꯀꯩꯅꯣ ꯇꯧꯅꯤ ꯍꯥꯏꯌꯦ ꯑ ꯈꯪꯍꯧꯗꯅ ꯕꯤ ꯄꯤ ꯏꯁꯇ꯭ꯔꯣꯛ ꯇꯧꯕꯒꯨꯝꯕ ꯀꯣ ꯑꯗꯨꯃꯥꯏꯅ ꯂꯩ ꯇꯕꯁꯦ ꯍꯦꯛꯇ ꯑꯣꯏꯒꯜꯂꯤꯅ ꯍꯥꯏꯔꯛꯈꯤꯕꯀꯣ ꯁꯤ ꯆꯤꯟꯖꯥꯛ ꯁꯤꯅꯔꯖꯨ ꯈꯪꯗꯦ ꯑꯩꯈꯣꯏꯅ ꯆꯥꯔꯤꯕ ꯆꯤꯟꯖꯥꯛꯁꯦ ꯍꯧꯖꯤꯛꯀꯥꯟꯗꯗꯤ ꯑꯣꯔꯒꯥꯅꯤꯛ ꯑꯝꯇ ꯑꯣꯏꯗ꯭ꯔꯦꯗꯣ
ꯍꯣꯏ ꯑꯣꯏꯗ꯭ꯔꯦ
ꯅꯥꯄꯤꯍꯤꯗꯥꯛ ꯑ ꯅꯥꯄꯤꯍꯤꯗꯥꯛ ꯍꯥꯏꯖꯤꯅꯤ ꯍꯨꯖꯤꯛ ꯇꯤꯜꯍꯥꯛ ꯍꯤꯗꯥꯛ ꯆꯥꯏ ꯕ ꯑꯗꯒꯤꯗꯤ ꯍꯥꯔ ꯍꯥꯞꯆꯟꯕ ꯕ ꯁꯤꯅ ꯇꯣꯉꯥꯟ ꯇꯣꯉꯥꯟꯕ ꯍꯛꯆꯥꯡꯒꯤ ꯀꯌꯥꯠꯁꯤꯖꯤꯗ ꯃꯥꯅ ꯇꯣꯉꯥꯟ ꯇꯣꯉꯥꯟꯕ ꯃꯈꯜꯒꯤ ꯀꯦꯃꯤꯀꯦꯜꯖꯦ ꯀꯌꯥ ꯆꯪꯉꯝꯅꯤꯅꯀꯣ ꯂꯥꯏꯅꯥꯖꯦ ꯖꯥꯠ ꯖꯥꯠ ꯊꯣꯛꯍꯜꯂꯒ ꯈꯪꯍꯧꯗꯅ ꯁ꯭ꯇꯣꯛ ꯇꯧꯕꯒꯨꯝꯕ ꯑꯗꯩ ꯍꯤꯡꯗꯅ ꯄꯦꯔꯥꯂꯥꯏꯁꯤꯁ ꯇꯧꯔ ꯂꯩꯕ ꯒꯨꯝꯕ
ꯎꯝ
ꯁꯤꯒꯨꯝꯕꯖꯦ ꯍꯧꯖꯤꯛꯀꯥꯟ ꯌꯥꯝ ꯊꯣꯛꯑꯦꯕ
ꯎꯝ ꯀꯩꯅꯣ ꯇꯧꯕꯖꯥꯠꯅꯤꯗ ꯑꯩꯈꯣꯏ ꯅꯦꯗꯣ ꯎꯝ ꯃꯥꯅ ꯏꯁꯇ꯭ꯔꯣꯛ ꯇꯧꯗ꯭ꯔꯤꯉꯩ ꯃꯃꯥꯡ ꯅꯨꯃꯤꯠ ꯍꯣꯏ ꯊꯥ ꯃꯈꯥꯏꯃꯨꯛꯀꯤ ꯆꯥꯡꯖꯦ ꯃꯁꯥꯖꯦ ꯅꯨꯡꯉꯥꯏꯇꯦ ꯅꯨꯡꯉꯥꯏꯇꯦꯅ ꯑꯩꯈꯣꯏ ꯃꯥꯝꯃꯣꯗ ꯗꯣꯛꯇꯔ ꯆꯠꯁꯦ ꯍꯥꯏꯕꯖꯤꯗ ꯑꯩꯈꯣꯏ ꯃꯥꯝꯃꯣꯅ ꯀꯌꯥ ꯊꯧꯁꯥꯒꯤꯗ꯭ꯔ ꯃꯥꯜꯂꯦꯅꯦ ꯅꯨꯃꯤꯗꯥꯡ ꯀꯣꯟ ꯐꯦꯡꯕ ꯊꯣꯛꯄꯁꯤꯗ ꯑꯗꯨꯝ ꯑꯗꯨꯗ ꯑꯗꯨꯝ ꯏꯁꯇ꯭ꯔꯣꯛ ꯇꯧꯈ꯭ꯔꯕꯖꯥꯠꯅꯦ
ꯍꯣꯏ ꯁꯣꯞ ꯇꯧꯔꯒ ꯑꯗꯨꯝ ꯇꯨꯕꯤꯕꯣ
ꯑ ꯇꯨ ꯍꯣꯏ ꯇꯨꯕꯗꯒꯤ ꯑꯃꯨꯛ ꯍꯤꯞꯇꯤ ꯍꯤꯞꯍꯟꯗꯦ ꯍꯥꯏꯌꯦꯕ
ꯑꯥ
ꯑꯗꯨꯒ ꯑꯈꯣꯏ ꯏꯕꯥꯏꯍꯣꯏ ꯃꯥꯝꯃꯣ ꯍꯣꯏ ꯇꯧꯔꯒ ꯃꯣꯏꯔꯥꯡꯗ ꯄꯨꯈꯠꯂꯛꯑꯦ ꯑꯗꯨꯒ ꯍꯣꯁꯄꯤꯇꯥꯜꯗꯨꯗ ꯗꯣꯛꯇꯔꯖꯤꯡꯗꯨꯅ ꯍꯤꯗꯥꯛ ꯀꯥꯞꯀꯦꯅ ꯍꯤꯞꯄꯣꯅ ꯍꯤꯞꯍꯜꯂꯨꯏ ꯍꯥꯏꯕ꯭ꯔꯥ
ꯑꯥ
ꯑꯗꯩ ꯍꯥꯞꯐꯜ ꯍꯤꯞꯐꯜꯂꯕꯗꯨꯗ ꯃꯀꯣꯛ ꯌꯧꯔꯕꯖꯥꯠꯅꯤ
ꯎꯝ ꯑꯗꯨꯅꯤ ꯇꯝꯕ ꯉꯝꯕ ꯅꯠꯇꯦꯅꯦꯀꯣ
ꯎꯝ
ꯅꯣꯏ ꯃꯤꯗꯤ ꯀꯩꯅꯣ ꯑꯉꯥꯡ ꯀꯌꯥ ꯌꯥꯎ
ꯑꯉꯥꯡ ꯑꯅꯤ ꯅꯨꯄꯥ ꯉꯥꯛꯇ ꯑꯅꯤ
ꯅꯨꯄꯥ ꯉꯛꯇ ꯑꯅꯤ
ꯑꯥ
ꯃꯣꯏ ꯆꯍꯤ ꯀꯌꯥ ꯀꯌꯥ ꯁꯨꯔꯒꯦ ꯅꯨꯄꯤ ꯑꯉꯥꯡ ꯊꯤꯕ ꯌꯥꯎꯔꯕꯣ
ꯌꯥꯎꯗ꯭ꯔꯦ ꯃꯆꯥ ꯃꯨꯄꯥ ꯑꯍꯟꯗꯨꯕꯨꯗꯤ ꯑꯈꯣꯏ ꯂꯦꯡꯒꯥꯅꯦ ꯑꯗꯨꯒ ꯑꯇꯣꯝꯕꯗꯨꯕꯨꯗꯤ ꯍꯧꯖꯤꯛ ꯀꯣꯂꯦꯖ ꯇꯧ ꯀꯥꯔꯤꯕꯅꯦꯕ
ꯎꯝ ꯅꯨꯡꯉꯥꯏꯇꯦꯅꯤ
ꯏꯌꯥꯝꯕꯣꯏꯒꯤꯗꯤ ꯑꯅꯥ ꯑꯌꯦꯛ ꯀꯩꯝ ꯌꯥꯎꯅꯗꯕ ꯅꯠꯇ꯭ꯔꯣ
ꯍꯧꯖꯤꯛ ꯊꯣꯏꯗꯣꯛꯄꯒꯤꯗꯤ ꯑꯅꯥ ꯑꯌꯦꯛꯇꯤ ꯌꯥꯎꯗ꯭ꯔꯦ ꯑꯈꯣꯏ ꯏꯃꯥꯗꯨꯁꯖꯨꯅꯦ ꯊꯕꯛꯁꯦ ꯄꯨꯀꯥ ꯄꯨꯀꯥ ꯇꯧꯕ ꯌꯥꯝ ꯊꯤꯡꯉꯦꯕꯀꯣ ꯈꯔ
ꯎꯝ
ꯑꯗꯨ ꯃꯥꯒꯤ ꯅꯨꯡꯉꯥꯏ ꯅꯨꯡꯉꯥꯏꯇꯕ ꯍꯥꯏꯔꯒꯅ ꯕꯤ ꯈꯤꯇꯪ ꯋꯥꯡꯉꯦ ꯑꯗꯨꯒ ꯊꯕꯛꯇꯤ ꯇꯧꯗꯕꯤꯗ ꯑꯗꯨꯝ ꯂꯩꯕꯗꯣ ꯑꯗꯨꯒꯨꯝꯕ ꯃꯤꯗꯨꯗꯤ ꯅꯠꯇꯦꯕ ꯑꯗꯨ ꯍꯨꯃꯥꯡ ꯇꯥꯗꯅ ꯊꯕꯛ ꯄꯤ ꯁꯣꯏ ꯕꯤ ꯄꯤꯗꯤ ꯈꯤꯇꯪ ꯋꯥꯡꯉꯦ ꯑꯗꯨꯒ ꯗꯥꯏꯕꯤꯇꯤꯁꯇꯣ ꯎꯝ ꯃꯃꯥꯡ ꯆꯍꯤꯗ ꯌꯥꯝꯗꯤ ꯅꯠꯇꯕ ꯈꯤꯇꯪ ꯂꯩꯔꯝꯃꯦꯕꯀꯣ ꯑꯗꯣ ꯃꯥꯅ ꯃꯁꯥꯅ ꯗꯥꯛꯇꯔꯒꯤ ꯑꯦꯗꯚꯥꯏꯁ ꯃꯇꯨꯡꯏꯟꯅ ꯖꯣꯇꯣꯟ ꯇꯧꯖꯕꯗꯩꯅꯦ ꯗꯥꯏꯐꯦꯇꯤꯁꯅꯁꯨ ꯑꯗꯨꯝ ꯂꯣ ꯑ ꯑꯗꯨꯝ ꯅꯣꯔꯃꯦꯜ ꯑꯣꯏ ꯃꯑꯣꯡꯗ ꯂꯩꯔꯦꯕꯀꯣ
ꯎꯝ ꯑꯩ ꯃꯁꯥꯅ ꯃꯁꯥꯅ ꯈꯔ ꯒ꯭ꯌꯥꯟ ꯇꯥꯅ ꯑꯗꯨꯃꯥꯏꯅ ꯇꯧꯏꯗꯣ ꯐꯩ
ꯎꯝ ꯍꯣꯏ ꯑꯈꯣꯏ ꯎꯝ
ꯑꯈꯣꯏ ꯏꯕꯣꯛꯇꯤ ꯑꯁ ꯃꯁꯥꯗꯣ ꯗꯥꯏꯕꯤꯇꯤꯁꯄꯨꯗꯤ ꯂꯩꯇꯦꯕꯨ ꯃꯣꯏ ꯊꯥꯏꯅꯒꯤ ꯑꯣꯏꯕ ꯊꯥꯏꯅꯒꯤ ꯑꯍꯟꯖꯤꯡꯒꯤ ꯑꯊꯨꯝꯕ ꯌꯥꯝ ꯆꯥꯕꯗꯣ
ꯑꯥ
ꯑꯗꯨꯅꯦ ꯑꯁ ꯆꯤꯊꯣꯏ ꯑꯈꯣꯏ ꯏꯕꯣꯛꯀꯤ ꯆꯥ ꯁꯔꯨꯛꯁꯤꯝꯗꯤ ꯄꯥꯏꯕꯗ ꯅꯞ ꯅꯞ ꯂꯥꯎꯔꯅꯤ ꯆꯤꯅꯤꯅ
ꯎꯝ ꯊꯥꯏꯅꯩ ꯑꯍꯟꯖꯤꯡꯖꯦ ꯑꯠ ꯑꯥ ꯊꯥꯏꯅꯩ ꯑꯍꯟꯖꯤꯡꯖꯦ ꯑꯊꯨꯝꯕ ꯐꯖꯅ ꯄꯥꯝꯕꯅꯦ
ꯎꯝ
ꯑꯈꯣꯏꯒꯤ ꯏꯃꯥꯕꯣꯛ ꯐꯥꯎꯕꯗ ꯍꯧꯖꯤꯛ ꯐꯥꯎꯕꯗꯅꯦ ꯑꯥ ꯃꯥꯗꯣ ꯒꯥꯎꯠꯀ ꯂꯣꯏꯟ ꯂꯩꯔꯤꯅꯦꯕ
ꯑꯥ
ꯑꯩꯈꯣꯏꯒꯤ ꯀꯔꯤ ꯁꯪꯒꯣꯝ ꯑꯃ ꯂꯩꯗꯥꯏꯅꯦ ꯅꯪ ꯅꯪ ꯂꯥꯎꯕ ꯁꯟꯒ ꯌꯦꯛꯄ ꯀꯦꯟꯗ ꯍꯥꯟꯕꯗꯣ ꯕꯤꯂꯥꯏꯇꯤ ꯁꯪꯒꯣꯝ ꯕꯤꯂꯥꯏꯇꯤ ꯁꯪꯒꯣꯝ ꯍꯥꯏꯕ꯭ꯔꯥ
ꯑꯥ
ꯑꯗꯨꯒ ꯑꯥ ꯂꯐꯣꯏꯒꯁꯦ ꯇꯣꯠꯂꯒ ꯑꯗꯨꯒꯤ ꯃꯊꯛꯇ ꯑꯃꯨꯛ ꯁꯪꯒꯣꯝ ꯄꯥꯎꯗꯔꯗꯣ
ꯑꯥ
ꯑꯗꯨ ꯑꯃꯨꯛ ꯍꯥꯞꯆꯜꯂ ꯇꯣꯠꯂ ꯆꯥꯔꯤ ꯃꯣꯏꯅ ꯄꯥꯝꯕ ꯑꯊꯨꯝꯕ ꯑꯗꯨꯅꯦ ꯏꯟꯗꯤꯌꯥꯗ ꯑꯌꯥꯝꯕ ꯆꯍꯤ ꯅꯤꯐꯨ ꯌꯥꯡꯈꯩ ꯁꯨꯔꯛꯄ ꯃꯤꯖꯤꯡꯖꯦ ꯗꯥꯏꯄꯤꯇꯤꯁ ꯂꯣꯏ ꯅꯥꯔꯤꯖꯦ ꯀꯩꯒꯤꯅꯣ ꯃꯇꯝꯗ ꯏꯟꯗꯤꯌꯥꯖꯦ ꯑꯊꯨꯝꯕ ꯌꯥꯝ ꯆꯥꯏ
ꯑꯥ
ꯑꯊꯨꯝꯕ ꯒꯨꯂꯥ ꯂꯗꯨ ꯆꯥꯏꯖꯦ ꯄ꯭ꯔꯕꯤ ꯑꯁꯤꯒꯨꯝꯕ ꯑꯊꯨꯝꯕ ꯆꯤꯟꯖꯥꯛꯇꯣ ꯐꯖꯅ ꯆꯥꯁꯟꯂꯝꯅꯤꯅ ꯀꯣ ꯑꯗꯩ ꯃꯗꯨ ꯍꯧꯔꯤꯕ ꯄꯣꯠꯇꯨꯖꯨ ꯀꯃꯥꯏ ꯇꯧꯒꯦꯗ ꯑꯩꯈꯣꯏꯅ ꯂꯗꯨ ꯍꯧꯔꯦ ꯈꯠꯂꯖꯦꯕ ꯂꯗꯨ ꯍꯧꯕꯒꯤ ꯊꯥꯎꯅꯦ ꯁꯨꯒꯔꯗꯨꯅꯦ ꯑꯃꯨꯛꯇꯪ ꯍꯧꯔꯥ ꯍꯩꯗꯣꯛꯄꯤꯗ꯭ꯔꯗꯤ ꯐꯕ
ꯑꯗꯨ ꯍꯧꯔꯝꯕꯗꯨꯗ ꯂꯗꯨ ꯑꯃꯨꯛ ꯂꯣꯏꯕꯒ ꯑꯃꯨꯛ ꯀꯩꯅꯣꯃꯨꯛ ꯍꯧꯖꯟꯕ
ꯎꯝ
ꯑꯊꯨꯝꯕ ꯑꯃꯃꯨꯛꯀꯣ ꯑꯆꯥꯄꯣꯠ ꯑꯃꯨꯛ ꯍꯧꯖꯟꯕ ꯁꯨꯃꯥꯏ ꯍꯧꯗꯣꯏꯕ ꯍꯛꯆꯥꯡꯗꯗꯤ ꯑꯃꯥꯡꯕ ꯂꯥꯛꯍꯟꯂꯤꯗꯣ ꯐꯠ ꯐꯠꯇ꯭ꯔꯕ ꯈꯪꯗꯦꯗ ꯇꯧꯔꯤꯖꯦ ꯖꯥꯠ ꯖꯥꯥꯠꯅꯤ ꯍꯧꯖꯤꯛꯀꯥꯟꯒꯤ ꯑꯅꯥꯕꯖꯦ
ꯈꯪ ꯑꯗꯨꯅꯤ ꯑꯩꯈꯣꯏꯒꯤ ꯏꯃꯥꯗꯨꯁꯨ ꯕꯤꯄꯤ ꯏꯁꯇ꯭ꯔꯣꯛ ꯃꯆꯥ ꯑꯝꯗꯤ ꯇꯧꯒ꯭ꯔꯦ ꯃꯥꯅ ꯁꯤꯡꯂꯤ ꯀꯥꯏꯍꯧꯗꯕ
ꯑꯣ ꯑꯣ ꯑꯗꯨ ꯖꯣꯇꯣꯟ ꯐꯖꯅ ꯇꯧꯔꯒ ꯂꯩꯌꯣ ꯍꯥꯏꯌꯣ
ꯑꯣ ꯃꯥ ꯍꯥꯟꯅ ꯎꯝ ꯀ꯭ꯋꯥ ꯀꯩꯀꯩ ꯆꯥꯔꯝꯃꯦ ꯑꯗꯨ ꯍꯧꯖꯤꯛ ꯏꯁꯇ꯭ꯔꯣꯛ ꯇꯧꯒ꯭ꯔꯥ ꯃꯇꯨꯡꯗ ꯑꯩ ꯀꯩꯝ ꯆꯥꯒꯤ
ꯎꯝ ꯍꯣꯏ ꯍꯣꯏ ꯑꯗꯨ ꯀꯩꯅꯣ ꯇꯧꯔꯨꯕꯅꯦ ꯑꯗꯨꯒꯨꯝꯕ ꯐꯖꯅ ꯖꯣꯇꯣꯟ ꯇꯧꯍꯧꯔꯒ ꯀꯣ
ꯎꯝ
ꯃꯥꯅ ꯏꯁꯇ꯭ꯔꯣꯛ ꯇꯧꯔꯨꯔꯥ ꯁꯥꯖꯦꯟ ꯅꯨꯡꯖꯦꯟ ꯇꯧꯔꯒ ꯃꯁꯥꯒꯤ ꯁꯣꯛꯊꯖꯕ ꯏꯁꯨꯖꯤꯡꯗꯣ ꯁꯦꯜ ꯁꯦꯜꯖꯤꯡꯁꯨ ꯑꯃꯨꯛ ꯑꯦꯛꯇꯤꯚ ꯑꯣꯏꯅ ꯍꯣꯠꯅꯕꯗ ꯑꯦꯛꯁꯔꯁꯥꯏꯁꯇ ꯇꯧ ꯍꯥꯏꯌꯨ
ꯑꯥ ꯑꯥꯝ ꯏꯁꯇ꯭ꯔꯣꯛ ꯇꯧꯔ ꯃꯇꯨꯡꯗ ꯃꯆꯤꯟꯕꯥ ꯈꯤꯇꯪꯗꯤ ꯆꯤꯡꯉꯝꯃꯦꯕ
ꯑꯥ
ꯑꯥꯗꯨꯗꯒꯤ ꯈꯔ ꯂꯩꯔꯒ ꯑꯗꯨꯝ ꯐꯒ꯭ꯔꯅꯤ
ꯑꯣ ꯀꯩꯅꯣꯖꯦ ꯑꯥ ꯑꯌꯨꯛ ꯉꯇꯥꯟ ꯅꯠꯇ꯭ꯔꯒ ꯅꯨꯃꯤꯗꯥꯡ ꯋꯥꯏꯔꯝꯗꯅꯦ ꯑꯩꯈꯣꯏꯒꯤ ꯌꯣꯒꯥ ꯇꯧꯕꯖꯦ
ꯑꯥ
ꯌꯥꯝ ꯐꯩ ꯍꯥꯏꯌꯦ ꯍꯧꯖꯤꯛꯀꯥꯟꯖꯦ
ꯎꯝ
ꯀꯃꯥꯏꯅꯅꯣꯗ ꯀꯃꯥꯏꯅꯅꯣꯗ ꯑꯈꯣꯏꯒꯤ ꯍꯛꯆꯥꯡꯒꯤ ꯂꯦꯡ ꯈꯣꯠꯂꯨꯕ ꯃꯌꯥꯝ ꯑꯗꯒꯤ ꯇꯨꯝ ꯍꯧꯒꯠꯂꯛꯄꯗ ꯑꯥ ꯀꯩꯝ ꯇꯧꯗ꯭ꯔꯤꯉꯩꯗ ꯑꯩꯈꯣꯏ ꯍꯛꯆꯥꯡꯖꯦ ꯊꯕꯛ ꯁꯨꯖꯟꯗꯣꯏꯅꯤꯗꯅ ꯑꯗꯨꯒꯨꯝꯕꯇꯣ ꯑꯦꯛꯇꯤꯞ ꯑꯣꯏꯍꯜꯂꯛꯅꯕꯀꯣ ꯑꯍꯥꯝꯕꯗ ꯋꯥꯃꯤꯡ ꯑꯣꯏꯅ ꯌꯣꯒꯥ ꯇꯧꯗꯅꯥ ꯇꯤꯡꯊꯣꯛꯇꯅ ꯏꯁꯇ꯭ꯔꯦꯠꯆꯤꯡ ꯇꯧꯗꯅꯀꯣ ꯐꯖꯅ ꯈꯥꯒ ꯑꯦꯛꯁꯔꯁꯥꯏꯁꯖꯦ ꯁꯥꯟꯅꯕꯤꯔꯕꯀꯣ ꯁꯤ ꯑꯣꯏꯗꯤ ꯑꯗꯨꯒꯨꯝꯕ ꯏꯁꯇ꯭ꯔꯣꯛ ꯇꯧꯕ ꯑꯗꯩ ꯏꯁꯥꯗ ꯂꯩꯔꯝꯕꯠ ꯇꯦꯟꯁꯟ ꯍꯥꯏꯇꯥꯔꯦ ꯇꯤꯁꯨꯖꯤꯡꯖꯦ ꯐꯖꯅ ꯑꯦꯛꯇꯤꯚ ꯑꯣꯏꯍꯟꯅ__ ꯄꯥ ꯃꯊꯧ ꯇꯧꯋꯦ ꯍꯥꯏꯕꯅꯦ ꯑꯗꯨ ꯃꯥꯏꯅ ꯅꯣꯏ ꯃꯥꯗꯣ ꯈꯔꯒ ꯀꯩꯅꯣ ꯇꯧꯍꯜ
ꯍꯥꯍꯣꯏ
ꯑꯦꯛꯇꯤꯚ ꯑꯣꯏꯍꯜ
ꯑꯗꯨꯗꯒꯤ ꯑꯈꯣꯏ ꯏꯕꯣꯛꯅ ꯑꯃꯨꯛ ꯆꯥ ꯀ꯭ꯋꯥꯖꯦ__ ꯐꯖꯅ ꯆꯥꯏꯌꯦꯕ ꯑꯥ ꯖꯔ ꯖꯔꯗ꯭ꯔꯥꯒꯁꯦ ꯑꯁ ꯈꯨꯌꯥꯝ ꯑꯝꯅꯦ ꯑꯈꯣꯏ ꯕꯣꯛꯀꯤ ꯑꯗꯨꯒ ꯃꯥꯅ ꯆꯤꯅꯤꯖꯨ ꯃꯌꯥꯝ ꯆꯥꯏ ꯑꯗꯨ ꯗꯥꯏꯕꯦꯇꯤꯁꯁꯨ ꯀꯩꯝ ꯂꯩꯇꯦꯌꯦ ꯃꯥꯒꯤꯅ ꯑꯃꯨꯛ ꯑꯥ ꯑꯈꯣꯏ ꯃꯥꯒ ꯏꯕꯣꯛꯀ ꯌꯦꯡꯅꯧꯔꯗꯤ ꯑꯈꯣꯏ ꯕꯣꯛꯅ ꯍꯦꯟꯅ ꯊꯕꯛ ꯁꯨꯏꯌꯦꯕ ꯏꯡꯒꯣꯟꯒꯤ ꯑꯣꯏꯒꯦꯔꯥ ꯑꯃꯒꯤ ꯑꯣꯏꯒꯦꯔꯥ ꯏꯕꯣꯛꯁꯦ ꯑꯗꯨꯝ ꯅꯨꯡꯇꯤꯒꯤ ꯊꯕꯛ ꯁꯨꯏꯌꯦꯕ ꯑꯅ ꯃꯁꯥꯗꯣ ꯀꯩ ꯍꯥꯏꯅꯤ ꯑꯗꯨꯝ ꯑꯗꯨꯝꯕꯒꯤ ꯕꯤ ꯄꯤꯒꯨꯝꯕꯒꯤ ꯗꯥꯏꯄꯦꯇꯤꯁ ꯀꯨꯝꯕꯒꯤꯖꯦ ꯀꯌꯥ ꯂꯩꯇꯕ ꯕꯣꯛꯁꯤꯟ
ꯑꯣ ꯎꯝ ꯐꯩꯅꯦ ꯅꯣꯏ ꯕꯣꯛꯇꯣ
ꯎꯝ ꯃꯆꯤꯟꯗꯤ ꯌꯥꯝ ꯀꯜꯂꯦ
ꯑꯦ ꯊꯥꯏꯅꯩ ꯑꯍꯟꯒꯤ ꯍꯧꯅꯕꯤꯅꯦ ꯊꯥꯏꯅꯩ ꯑꯍꯟꯖꯤꯗꯤ ꯊꯕꯛ ꯊꯕꯛ ꯇꯧꯕꯗꯅꯦ ꯈꯣꯏꯒꯤ ꯊꯕꯛꯁꯦ ꯌꯥꯡꯖꯟꯅꯕ ꯍꯥꯏꯗꯅ ꯑꯉꯥꯡ ꯃꯆꯥꯖꯤꯡ ꯀꯩꯅꯣ ꯇꯧꯕꯗ ꯃꯆꯥꯖꯤꯡꯗꯣ ꯊꯕꯛ ꯐꯅꯕ ꯍꯣꯠꯅꯕꯗꯅꯦ
ꯎꯝ
ꯏꯁꯧ ꯂꯥꯡꯉ ꯂꯥꯡꯉꯒ ꯊꯕꯛ ꯁꯨꯔꯛꯄꯗꯣ ꯑꯗꯨꯃꯥꯏꯅ ꯇꯧꯋꯦꯕ ꯁꯤ ꯀꯩꯒꯤꯅꯣ ꯍꯥꯏꯗꯤ ꯍꯦꯔꯤꯗꯤꯇꯤꯅꯦꯕ ꯑꯩꯈꯣꯏ ꯏꯃꯥꯗꯣ ꯑꯩꯈꯣꯏ ꯏꯃꯥꯒꯤ ꯍꯦꯛ ꯄꯣꯛꯄ ꯃꯃꯥꯗꯣ ꯑꯗꯨꯗꯣ ꯀꯩꯅꯣ ꯇꯧꯔꯝꯃꯦꯕ ꯂꯂꯣꯟꯕꯥ ꯆꯠꯂꯝꯃꯦꯕꯀꯣ
ꯑꯥ
ꯑꯗꯨꯅ ꯂꯥꯂꯣꯟ ꯂꯥꯂꯣꯟꯕꯁꯨ ꯉꯝꯅꯕ ꯍꯣꯠꯅꯕ ꯑꯗꯨꯗꯒꯤ ꯃꯆꯥꯁꯤꯡꯁꯨ ꯀꯩꯅꯣ ꯇꯧ ꯊꯕꯛꯁꯤꯡꯁꯦ ꯇꯧꯅꯕ ꯍꯣꯠꯅꯕ ꯏꯃꯨꯡꯒꯤ ꯊꯕꯛ ꯏꯟꯈꯥꯡꯁꯨ ꯅꯪꯅꯕ ꯍꯣꯠꯅꯕꯗꯀꯣ ꯃꯆꯤꯟ ꯊꯤꯗꯅ ꯏꯍꯧ ꯂꯥꯡꯗꯅ ꯑꯗꯨꯝ ꯁꯨꯍꯜꯂꯛꯄꯗꯣ ꯑꯗꯨꯗ ꯑꯩꯈꯣꯏ ꯏꯃꯥꯍꯣꯏꯀꯥꯁꯦ ꯊꯕꯛ ꯑꯃꯅꯤ ꯈꯪꯗꯦ ꯑꯃꯅꯤ ꯈꯪꯗꯦ ꯌꯥꯝ ꯊꯨꯅ ꯌꯥꯝ ꯊꯨꯅ ꯁꯠ ꯁꯠ ꯁꯠ ꯁꯠ ꯇꯧꯅꯕ ꯅꯪꯅꯕ ꯍꯣꯠꯅꯕꯁꯦ ꯍꯩꯌꯦꯕ ꯑꯗꯨꯒ ꯀꯩꯒꯨꯝꯕ ꯊꯧꯗꯣꯛ ꯊꯧ ꯊꯣꯗꯣꯛ ꯑꯃ ꯂꯩꯔꯕꯀꯣ
ꯑꯥ
ꯑꯈꯣꯏ ꯏꯃꯥꯅ ꯉꯟꯅ ꯍꯧꯗꯣꯔꯛꯑꯅꯤ ꯑꯗꯨꯒ ꯊꯕꯛ ꯗꯨꯒ ꯍꯣꯔꯦꯡ ꯃꯄꯨꯡ ꯐꯥꯗ꯭ꯔꯤꯐꯥꯎ ꯊꯕꯛ ꯑꯗꯨ ꯇꯧꯗꯦꯒ ꯑꯗꯥꯥ ꯇꯧꯗꯦꯒꯥꯅ ꯑꯗ ꯑꯗꯨꯝ ꯉꯥꯡꯗꯣꯏꯅꯦ ꯑꯗꯨꯅ ꯑꯗꯨꯒ ꯊꯕꯛꯇꯤ ꯂꯣꯏꯔꯛꯄꯗꯗꯤ ꯃꯇꯝ ꯆꯥꯅ ꯂꯣꯏꯕ ꯍꯥꯏꯇꯥꯔꯦ
ꯎꯝ
ꯑꯗꯨꯃꯥꯏꯅ ꯇꯧꯏ ꯑꯣ ꯑꯗꯨꯗꯤ ꯉꯁꯤꯒꯤꯗꯤ ꯅꯨꯡꯉꯥꯏꯔꯦ ꯋꯥꯔꯤ ꯁꯥꯟꯅꯕꯒꯤ ꯑꯗꯣ ꯑꯥ ꯆꯥꯛ ꯆꯥꯊꯣꯛꯅꯕ ꯑꯝꯇ ꯇꯧꯒꯤꯒꯦ
ꯍꯣ ꯍꯣ ꯏꯌꯥꯝꯕ
ꯅꯪꯖꯨ ꯄꯣꯊꯥꯔꯣ ꯉꯍꯥꯏ ꯀꯣ
ꯍꯣꯏ ꯍꯣꯏ ꯄꯣꯊꯥꯔꯒꯦ ꯃꯌꯥꯝꯕꯁꯨ ꯃꯌꯥꯝ ꯆꯥꯁꯜ